ꯑ ꯇꯥꯏꯌꯦ ꯃꫭꯔꯅꯤꯡ
ꯃꯥꯅꯤ ꯀꯩꯗꯧꯔꯤꯅꯣ
ꯃꯅ ꯄꯗ ꯇꯣꯃꯜꯂꯤ ꯃꯗꯤ
ꯀ ꯑꯗꯨ ꯇꯔ ꯀꯍ ꯇꯉꯥꯏꯔ ꯍꯧꯖꯤꯅ
ꯅꯨꯡꯉꯥꯏꯔꯤꯕ꯭ꯔꯣ
ꯃꯦꯔꯤ ꯍꯥꯏ ꯇꯥꯏ ꯅꯪꯒ
ꯍꯣꯏꯁꯨ ꯐꯖꯅ ꯊꯨꯝꯈ꯭ꯔꯦꯀꯣ
ꯐꯖꯅ ꯇꯨꯝꯃ ꯐꯖꯅ ꯈꯪꯗꯦ
ꯑ ꯑꯗꯨꯗꯤ ꯐꯥꯔꯦꯗ
ꯎꯝ ꯅꯪꯗꯤ ꯀꯩꯗꯧꯔꯤꯕ
ꯎꯝ ꯑꯩꯁꯨ ꯐꯖꯥꯅ ꯇꯨꯝꯈ꯭ꯔꯦ ꯍꯥꯏꯗꯤꯀꯣ ꯑꯌꯨꯛꯇ ꯎꯝ ꯑꯍꯨꯝ ꯈꯨ ꯀꯨꯝꯄꯦ ꯍꯧꯒꯠꯈꯈꯦ ꯐꯨꯠꯕꯣꯜ ꯃꯦꯠꯆ ꯑꯃ ꯂꯩꯌꯦꯀꯣ
ꯑꯩ ꯅꯪꯕꯨ ꯍꯧꯒꯠꯄꯥ ꯇꯝꯅ ꯅꯪ ꯍꯥꯎꯒꯂꯝꯒꯅꯤ ꯈꯅꯦ
ꯑꯣ ꯑꯗꯨ ꯈꯜꯂ ꯑꯗꯨ ꯀꯟꯅꯁꯨ ꯌꯦꯡꯉꯦ ꯑꯗꯨꯒ ꯑꯃꯒ ꯇꯟꯈ꯭ꯔꯦ ꯑꯗꯨꯒ ꯍꯧꯖꯤꯛꯇ ꯑꯗꯨꯝ ꯑꯗꯨꯝ ꯦꯠꯇ ꯇꯨꯝꯕ ꯂꯩꯌꯦ
ꯎꯝ ꯀꯃ ꯅꯨꯡꯉꯥꯏꯕ
ꯂꯕꯥꯔꯇꯗꯤ
ꯅꯨꯡꯉꯥꯏꯔꯗꯤꯐꯔꯦ ꯅꯨꯡꯉꯥꯏ ꯇꯥꯅꯤ ꯈꯣꯏ ꯅꯤꯁ ꯇꯨꯝꯕ ꯃꯄꯨꯡ ꯐꯥꯔꯒ ꯇꯨꯝꯉꯗꯤ ꯀꯥꯏꯗꯦ
ꯑꯣꯝ ꯎꯅ ꯁꯦꯀ꯭ꯔꯦꯇꯧ ꯀ꯭ꯂ ꯀ꯭ꯂꯥꯁ ꯂꯕ
ꯃꯁꯤ ꯀ꯭ꯂꯥꯁ ꯂꯩꯦ ꯍꯣꯏ
ꯎꯝ
ꯃꯗꯦꯜ
ꯏꯗꯤ ꯂꯩꯇ ꯍꯥꯏꯗꯤ ꯁꯤꯗꯅ ꯄꯝꯗ ꯊꯇ
ꯑꯣ ꯃ ꯃꯥꯁꯨ ꯑꯩꯀꯣ
ꯍꯣꯏ ꯆꯤꯀꯂꯁꯇ ꯇꯨꯃꯦ
ꯎꯝ ꯅꯦꯛꯁꯇꯨ ꯀꯩꯗꯧꯕꯅꯤ ꯂꯩꯁꯥ ꯑꯣꯏꯔꯤꯉꯩꯗ ꯅꯠꯇ꯭ꯔꯗꯤ
ꯍꯥꯥ
ꯂꯩꯁꯥ ꯑꯣꯏꯔꯤꯉꯩꯗ ꯅꯨꯡꯁꯤ ꯑꯥ ꯅꯨꯡꯉꯥꯏꯇ꯭ꯔꯗꯤ ꯀꯃꯥꯏ ꯇꯧꯅꯤ ꯇ
ꯅꯪ ꯍꯌꯦꯡ ꯆꯥꯠꯇꯨꯔꯥ ꯅꯨꯡꯁꯤꯠ ꯆꯠꯇꯨꯔꯥ ꯃꯥꯄꯜꯗ
ꯉꯁꯤ ꯆꯠꯀꯦꯗꯤ
ꯎꯝ
ꯑ ꯁꯤ ꯑꯦ ꯑꯣ ꯆꯂꯥꯛꯄꯣ ꯂꯣꯏꯔꯦꯗꯦ ꯑꯣꯖꯥ ꯂꯥꯛꯄ ꯂꯣꯏꯔꯅꯤꯅ
ꯇꯂꯥꯛꯄ ꯂꯣꯏꯔꯗꯤ ꯑꯩ ꯆꯠꯅꯤꯡꯉꯦ ꯇꯧꯔꯒꯦ ꯑꯍꯨꯝ ꯃꯈꯥꯏꯒꯨꯝꯕꯗ
ꯎꯝ
ꯑꯗꯣ ꯑꯣꯏꯔꯒ ꯊꯣꯛꯀꯦ ꯍꯣꯏ ꯅꯪ ꯁꯆꯜꯂꯁꯤ ꯃ ꯌꯥꯝ ꯔꯣꯝꯕꯅꯦ ꯃ ꯆꯠ ꯂꯩꯁꯤꯦꯒ
ꯍꯣꯏ ꯍꯣꯏ
ꯎ
ꯎ ꯑꯗꯨꯗꯤ ꯅꯟ ꯃꯁꯤꯁꯤꯗ ꯍ ꯂꯩꯣꯏ ꯇꯦ
ꯖꯠ ꯖꯥꯠ ꯇꯧꯅꯤ ꯅꯪꯗꯤ ꯈꯪꯗꯅꯕ꯭ꯔꯣ
ꯁꯟꯗꯦ ꯑꯗꯨꯅ ꯍꯥꯏꯌꯣ ꯑꯩꯁꯨ ꯁꯟꯗꯦ
ꯅꯪꯅ ꯈꯪꯔꯨꯗꯨꯣꯏꯅꯦ
ꯆꯖꯦ ꯈꯥꯟꯖꯖꯤ ꯅꯅ ꯍꯥꯏꯣ
ꯑꯩꯗꯤ ꯅꯪ ꯊꯨꯝꯔꯝꯃꯤꯅꯤ ꯈꯜꯂꯒ ꯑꯩꯁꯨ ꯒꯨꯝꯕꯗꯤ ꯂꯤꯅꯤꯡꯉꯅꯤ ꯅꯠꯇꯦ ꯑꯗꯨꯅ ꯅꯪꯉꯣꯟꯗ
ꯎꯝ
ꯅꯪꯅ ꯈꯪꯒꯗꯕ ꯅꯠꯇ꯭ꯔꯣ
ꯅ ꯍꯥꯏꯔꯗꯤ ꯑꯩ ꯅꯨꯡꯉꯥꯏꯕꯅꯦ ꯑꯗꯨꯅ ꯐꯔꯅꯦ
ꯑꯣ ꯑꯣ ꯈꯉ ꯊꯌꯦꯅ
ꯑꯆ ꯈꯥꯟꯗꯦ ꯅꯪ ꯀꯔꯤ ꯀꯔꯤ ꯇꯧꯒꯦ ꯀꯅꯥ ꯀꯅꯥꯕꯨ ꯀꯅꯥ ꯀꯅꯥꯕꯣ ꯄꯟꯊꯥ ꯆꯈꯅꯤ ꯅꯝ
ꯑꯩꯒꯃꯅꯦꯁꯤꯗ
ꯑꯗꯨ ꯑꯗꯨ ꯅ ꯅꯈꯜꯅꯕꯅꯦ ꯈ
ꯑꯗꯨ ꯑꯣꯏ ꯑꯗꯨ ꯑꯣꯏꯔꯁꯨ ꯑ ꯗꯤꯅꯔꯒꯤꯇ ꯊ ꯂꯄ ꯃꯇꯝꯗꯤ ꯌꯥꯧꯒꯗꯕ ꯃꯥꯜꯂꯦ ꯑꯗꯨ ꯑꯣꯏꯔꯁꯨ ꯌꯥꯧꯔꯒ ꯉꯁꯤ ꯉꯥꯟꯗ꯭ꯔꯗꯤ ꯆ ꯈꯗ꯭ꯔꯣꯏ ꯈꯟꯕꯅꯦꯕ ꯑꯗꯨ ꯑꯣꯏꯔꯁꯨ ꯃꯥꯗꯣ ꯂꯤꯚ ꯂꯧꯔꯒꯦ ꯍꯥꯏꯕꯀꯣ
ꯁꯂꯗ ꯃ ꯑꯗꯨꯣ ꯍꯧꯖꯤꯛꯁꯨ
ꯃꯥꯗꯣ ꯂꯤꯐ ꯂꯧꯔꯒꯦ ꯍꯥꯏꯌꯦꯕ ꯉꯔꯥꯡꯗꯣ ꯃꯥꯅ ꯋꯥꯍꯩ ꯍꯥꯏꯕꯗꯣ ꯃꯗꯨꯒꯤꯅꯤꯗ ꯅꯠꯇ꯭ꯔꯗꯤ ꯃꯗꯨꯣ ꯋꯥꯋꯔꯛ ꯑꯋꯥꯔ ꯂꯣꯏꯔꯒ ꯂꯥꯛꯂꯒꯦ ꯍꯥꯏꯕ ꯑꯗꯨꯗꯗꯤ ꯍꯗꯔ ꯆꯠꯂꯁꯦ ꯍꯣꯝ ꯗ꯭ꯔꯦꯁꯇꯒꯤ ꯑꯗꯨ ꯑꯣꯏꯔꯒ ꯃꯥꯅ ꯈꯔ ꯊꯦꯡꯒꯗꯕ ꯑꯣꯏꯔꯗꯤ ꯗꯤꯟꯅꯔ ꯑꯣꯏꯅ ꯆꯥꯔꯒ ꯑꯁꯤꯗꯒꯤ ꯊꯨꯔꯛꯁꯦ ꯑꯗꯨ ꯑꯩꯗꯤ ꯗ꯭ꯔꯦꯁꯑꯞ ꯑꯃꯨꯛꯀ ꯇꯧꯔꯣ ꯍꯥꯏꯕ ꯑꯗꯨꯒꯤ ꯑꯩꯁꯨ ꯍꯣꯏ ꯕꯦꯁ ꯇꯧꯔꯒꯦ ꯑꯃ ꯈꯟꯕ ꯅꯠꯇ꯭ꯔꯗꯤ ꯅꯣꯔꯃꯦꯜ ꯗ꯭ꯔꯦꯁ ꯑꯣꯏꯅ ꯆꯠꯂꯒꯦ ꯈꯟꯕꯅꯤꯗ ꯎꯝ
ꯎ ꯐꯔ ꯍꯥꯏ ꯑꯗꯨꯔꯁ
ꯎꯝ ꯈꯟꯗ꯭ꯔꯦꯍꯦ ꯐꯥꯕ꯭ꯔꯥ ꯐꯗꯕ꯭ꯔꯥ
ꯑꯔꯦ ꯐꯥꯔꯅꯦ ꯑꯁꯨ ꯃꯄꯐꯝꯗ ꯊꯣꯛꯒꯅꯤꯁꯤꯗꯣ ꯑꯩꯗꯤ ꯀ꯭ꯂꯥꯁ ꯂꯩꯖꯦ
ꯏꯅꯗꯤ ꯅꯨꯡꯉꯥꯏ ꯍꯦ
ꯑꯗꯗꯔ ꯁꯤ ꯇꯦ
ꯎ ꯅꯨꯡꯉꯥꯏꯊꯣꯛꯀꯗꯕꯅꯦ ꯅꯨꯡꯉꯥꯏꯊꯣꯛꯀꯗꯅꯦ ꯅꯪꯗꯤ ꯉꯁꯤ ꯀ꯭ꯂꯥꯁ ꯂꯩꯇꯦ ꯑꯩꯈꯣꯏꯗ ꯀ꯭ꯂꯥꯁꯇ ꯌꯦꯡꯉꯁꯤꯦ
ꯑꯣ ꯑꯗꯤ ꯃꯤꯁꯦꯔ
ꯎ ꯃꯤꯁꯀꯨꯗꯁꯤ ꯑꯣꯐ꯭ꯔꯣ
ꯍꯣꯏ ꯑꯩꯈꯣꯏꯒꯤꯗꯤ ꯑꯣꯐꯅꯦ ꯁꯇꯔꯗꯦ ꯅꯨꯃꯤꯠꯠꯇ ꯑꯩꯈꯣꯏꯗꯤ ꯑꯣꯐꯅꯦ
ꯍꯣꯏ ꯌꯥꯝ ꯐꯥꯏꯗ ꯑꯣꯏꯗꯤ
ꯇ ꯁꯦꯇꯔꯗꯦꯁꯨ ꯀ꯭ꯂꯥꯁ ꯂꯩꯕ꯭ꯔꯥ
ꯍꯣꯏ ꯁꯦꯇꯔꯗꯦꯁꯨ ꯀ꯭ꯂꯥꯁ ꯂꯩ ꯍꯣꯏ ꯁꯦꯀꯦꯟ ꯁꯦꯇꯔꯗꯦꯗꯤ ꯍꯣꯂꯤꯗꯦꯅꯤ
ꯗ ꯑꯣꯏꯔꯗꯤ
ꯑꯣꯥꯏꯅꯤ
ꯑꯗꯨꯙꯛ ꯁꯇꯔꯗꯤ ꯁꯟꯇꯔꯅꯤ ꯁꯟꯗꯤꯤꯤ ꯄꯥꯝꯃꯦ ꯍꯥꯏꯗꯤ
ꯍꯣꯏ ꯁꯦꯇ ꯁꯦꯇꯔꯗꯦ ꯍꯣꯗꯦ ꯄꯥꯝꯅꯦ ꯀ ꯗꯁꯨ ꯎꯄꯥꯏ ꯂꯩꯇꯦ ꯄꯤꯗ꯭ꯔꯕꯅꯤꯅ ꯀꯣꯜꯈꯗꯤ ꯁ꯭ꯀꯨꯜꯗꯣ
ꯎꯝ
ꯎꯝ
ꯑꯦꯂ
ꯎꯝ ꯎꯝ
ꯑꯗꯨꯗꯤ ꯆ ꯆꯠ ꯆꯥ ꯆꯥ ꯊꯥꯈ꯭ꯔꯦꯕ
ꯆꯇꯤ ꯆꯥꯖꯤꯗ ꯇꯞꯅ ꯆꯥꯏꯀꯦ ꯀꯨꯏꯔꯒꯥꯟ
ꯑ
ꯉꯁꯥꯏ ꯏꯅꯦꯗ ꯅꯣꯏ ꯨꯀꯧꯕ ꯃꯥꯜꯂꯦ ꯂꯩꯔꯗꯣ ꯎꯝ
ꯀꯣꯟꯗꯦ ꯅꯈꯣꯏꯒꯤ ꯑꯗꯨꯝ ꯀꯧꯕꯕ ꯑꯃ ꯂꯩ
ꯀꯤꯆꯟꯒꯤ ꯄꯣꯠ ꯆꯩꯩ ꯂꯧꯕ ꯂꯣ ꯍꯥꯏꯕꯀꯣ
ꯑꯩꯈꯣꯏꯗꯤ ꯄꯥꯏꯗꯦ ꯑꯗꯨꯒ ꯑꯩꯈꯣꯏꯗꯤ ꯀꯔꯤꯁꯨ ꯊꯨꯝꯗꯦ ꯅꯔꯥꯡꯗꯣ
ꯉꯔꯥꯡ ꯅꯈꯣꯏ ꯅꯥꯊꯨꯝꯃꯦꯀꯣ
ꯑ ꯉꯔꯥꯡꯗꯤ ꯊꯨꯕꯗ ꯌꯥꯎꯗꯦꯕꯣ
ꯑꯣ ꯑꯗꯨ ꯑꯗꯨꯗ ꯑꯩꯈꯣꯏꯗꯤ ꯀꯣ ꯆꯨꯝꯗꯦ
ꯑꯣ ꯌꯥꯎꯗ꯭ꯔꯖꯤ ꯈꯔꯦ
ꯎꯝ
ꯎ ꯎꯝ ꯍꯥꯏ ꯋꯥꯅ
ꯅꯪ ꯂꯥꯢꯔꯤꯛ ꯄꯥꯕ ꯍꯧꯈ꯭ꯔꯕꯣ
ꯅꯠꯇꯦ ꯃꯟꯗꯦꯗꯒꯤ ꯍꯧꯒꯦ ꯍꯥꯏꯔꯒ ꯑꯩ ꯍꯧꯖꯤꯛꯀꯥꯟ ꯂꯥꯏꯔꯤꯛ ꯄꯥꯕ ꯀꯣꯏꯁꯟ ꯄꯦꯄꯔꯗꯨ ꯂꯣꯏꯅꯃꯛ ꯂꯧꯊꯣꯛꯒ ꯔꯦꯗꯤꯗ ꯂꯣꯏꯅꯃꯛꯇꯤ ꯁꯦꯇꯜ ꯇꯧꯋꯤꯈꯩ ꯑꯩ ꯉꯔꯥꯡ ꯁꯦꯝꯕꯅꯦꯕ
ꯑꯥꯎ ꯅꯦ ꯇꯧꯔꯤꯒꯦ
ꯑ ꯐꯔꯦ ꯅꯪꯗ ꯑꯗꯨ ꯑꯣꯏꯔꯗꯤ
ꯑꯁ ꯀꯔꯤꯁꯨ ꯇꯧꯅꯤꯡꯗ꯭ꯔꯦ
ꯁꯤ ꯊꯄꯥꯛ ꯀꯟꯅ ꯇꯧꯕ ꯃꯥꯜꯂꯦꯗ
ꯑꯩꯔꯣ
ꯎꯝ
ꯍꯧꯖꯤꯛꯀꯥꯟ ꯍꯥꯏꯗꯤ ꯊꯕꯛ ꯑꯃꯁꯨ ꯇꯧꯗꯦ ꯇꯨꯃꯤꯟꯅ ꯔꯦꯁ ꯇꯧꯕ ꯂꯩ
ꯁꯨ ꯌꯥꯝ ꯇꯜꯂꯦ
ꯊꯥꯕꯗꯤ ꯌꯥꯝ ꯇꯜꯂꯦ ꯑꯩꯗꯤ
ꯎꯝ ꯁꯤ ꯌꯥꯝ ꯇꯜꯂꯤꯅ ꯍꯧꯖꯤꯛꯁꯦ
ꯇꯨꯝꯕ ꯚꯤꯗꯤꯑꯣ ꯌꯦꯡꯕ ꯈꯛꯇꯅꯦ ꯑꯩꯉꯣꯟꯗ
ꯑꯗꯨ ꯑꯣꯢꯔꯗꯤ ꯅꯪꯗꯨ ꯈꯔ ꯊꯕꯛꯁꯨ
ꯑꯩ ꯉꯔꯥꯡ ꯅꯆꯦꯗꯣ
ꯎꯝ
ꯑꯩꯕꯨ ꯐ꯭ꯔꯤ ꯂꯩꯔꯗꯤ ꯀꯣꯜ ꯇꯧꯔꯛꯑꯣ ꯍꯥꯏꯕꯅꯦꯕ ꯃꯗꯨꯗꯣ ꯑꯩ ꯁꯥꯡꯗꯕꯒꯤ ꯇꯧꯗ꯭ꯔꯦ ꯑꯩꯗꯣ ꯉꯔꯥꯡꯗꯣ ꯈꯔ ꯂꯤꯇꯕꯤ ꯕ꯭ꯌꯨꯖꯤ ꯑꯣꯏꯗꯅ ꯑꯗꯨꯗꯒꯤ ꯃꯥꯗꯣ ꯋꯥꯔꯤ ꯁꯥꯗꯕ ꯀꯨꯏꯔꯦ ꯐ꯭ꯔꯤ ꯂꯩꯔꯦꯗꯤ ꯇꯧꯔꯛꯑꯣ ꯍꯥꯏꯕꯅꯦꯕ ꯑꯩꯕꯨ
ꯑꯩꯒꯤ ꯏꯆꯦꯔꯣ
ꯅꯪꯒꯤ ꯅꯆꯦ
ꯑꯩꯉꯣꯟꯗꯗꯤ ꯑꯃꯗꯨ ꯇꯧꯋꯦ ꯃꯗꯨ ꯑꯗꯨꯒ ꯃꯥꯒꯤ ꯅꯦꯠꯋꯥꯛ ꯑꯗꯨ ꯌꯥꯝ ꯐꯠꯇꯦ ꯍꯥꯏꯅꯤ ꯃꯥꯗ ꯍꯣ ꯍꯣ ꯑꯗꯨ ꯍꯌꯦꯡ ꯇꯣꯜꯀꯦꯠꯀꯣ ꯑꯗꯨꯝ ꯍꯥꯏꯔꯒ ꯆꯠꯈ꯭ꯔꯦ ꯃꯈꯣꯢꯁꯨ
ꯑꯣ ꯐꯔꯦ ꯐꯔꯦ ꯑꯗꯨꯗꯤ
ꯎ ꯃꯥꯒꯤ ꯅꯨꯄꯥꯗꯨ ꯌꯥꯝ ꯐꯠꯇꯦ ꯌꯨꯝꯗꯗꯤ ꯀꯣ ꯍꯧꯖꯤꯛ ꯀꯔꯤ ꯇꯒꯦꯅꯣ ꯍꯥ ꯎꯝ
ꯍꯣꯏ ꯌꯥꯝꯗꯦ ꯑꯗꯨꯑꯣꯢꯔꯁꯨ ꯀꯔꯤ ꯇꯧꯒꯦꯁꯨ ꯈꯟꯗ꯭ꯔꯦ
ꯍꯣꯏ ꯀꯔꯤ ꯇꯧꯁꯤꯔꯁꯨ ꯈꯪꯗ꯭ꯔꯦ
ꯒ꯭ꯌꯥꯟ ꯇꯥꯗ꯭ꯔꯦ
ꯇꯥꯗ꯭ꯔꯦ
ꯊꯕꯛ ꯌꯥꯝ ꯂꯩ
ꯑꯩ ꯇꯧꯅꯤꯡꯉꯥꯏꯗꯤ ꯌꯥꯝꯃꯤꯅꯦ ꯑꯣꯄꯥꯏ ꯂꯩꯇꯦ
ꯑꯗꯨꯃꯦ
ꯀꯔꯤꯒꯤ ꯌꯥꯝ ꯂꯩꯦ ꯁꯐꯗ ꯁꯤꯜꯄꯒꯤ ꯋꯥꯔꯦ
ꯌꯥꯝꯅ ꯂꯥꯖꯌ ꯑꯣꯏ ꯍꯥꯏꯗꯤ
ꯎꯝ ꯌꯝꯅꯥꯂꯥꯖꯌ ꯑꯣꯏꯌꯦ ꯑ ꯍ ꯍꯝ ꯑꯩ ꯅꯪ ꯍꯧꯒꯠꯄ ꯃꯇꯝꯗ ꯑꯩ ꯉꯥꯏꯍꯥꯛꯇꯪ ꯑꯩꯒꯤ ꯐ꯭ꯔꯣꯛꯇꯣ ꯑꯥꯏꯔꯟ ꯇꯥꯎꯕꯤ ꯎꯀꯣ ꯅꯪꯕꯨ ꯑꯩꯒꯤ ꯑ ꯀꯩꯅꯣꯃ ꯑꯥ ꯏꯅꯎꯅꯨꯄꯤ ꯑꯃꯗꯒꯤ ꯑꯩ ꯑꯥꯏꯔꯟ ꯂꯧꯋꯦ
ꯎꯝ ꯅꯪꯒꯤ ꯍꯥꯏꯗꯔꯥ
ꯍꯣꯏ ꯍꯣꯏ
ꯃꯈꯣꯏꯗ ꯂꯩꯕ꯭ꯔꯣ
ꯎꯝ ꯑꯣꯁꯤꯠ!
ꯑꯗꯨꯒꯨꯝꯕꯁꯨꯨꯝ ꯑꯩꯏꯗꯨ ꯄꯨꯔꯥ ꯎ
ꯆꯩꯕꯗꯤ ꯆꯩꯕꯤꯒꯅꯨꯀꯣ ꯃꯥ ꯃꯥꯗꯤ ꯐꯥꯔꯁ ꯌꯥꯔꯗꯒꯤ ꯄꯨꯔꯥꯒ ꯃꯥꯜꯂꯦ ꯃꯥꯗꯣ ꯑ ꯍꯣꯏ ꯐꯥꯔꯁ ꯇꯥꯏꯝ ꯂꯥꯛꯄꯗꯒꯤꯀꯣ
ꯍꯣꯏ ꯍꯣꯏ
ꯄꯨꯔꯥ ꯈꯕꯤꯃꯜꯂꯦ
ꯋꯥ ꯅꯣꯡ ꯇꯥꯔꯗꯤ ꯐꯥꯅꯤꯗ
ꯍꯥꯝ
ꯅꯣꯡ ꯇꯥꯗꯤ ꯐꯒ
ꯀꯔꯒꯤꯅꯣ
ꯌꯥꯝ ꯁꯥꯏꯌꯦ ꯅꯪꯗꯤ ꯋꯤꯟꯇꯔ ꯃꯥꯜꯂꯕꯅꯤ ꯅꯪꯒꯤꯗꯤ ꯐꯦꯟꯅ ꯏꯁꯄꯦꯟ ꯇꯧꯃꯟꯕꯒꯤ
ꯅꯠꯇꯦꯍꯦ ꯑꯗꯨꯝꯅ ꯅꯠꯇꯦ
ꯑꯥ ꯅꯣꯡꯃꯔ ꯀꯩꯅꯩꯅꯣꯃ ꯂꯩꯁꯦ ꯑꯥꯏꯔꯟꯒ ꯀꯩꯅꯣꯃ ꯀꯦꯜꯁꯤꯌꯝ
ꯍꯥ
ꯑꯩꯗꯤ ꯀꯜꯁꯤꯌꯝꯒ ꯑꯥꯏꯔꯟ ꯂꯧꯁꯦꯕ
ꯑꯣ ꯅꯔꯝꯕꯔ
ꯑꯣ
ꯍꯥꯏꯕꯗꯤ ꯑꯥ ꯁꯝꯒꯤꯁꯨ ꯐꯩ ꯍꯥꯏꯗꯅ ꯍꯤꯌꯥꯔ ꯒ꯭ꯔꯣꯒꯤꯁꯨ ꯐꯩ ꯑꯗꯨ ꯑꯣꯏꯔꯒ ꯑꯥ ꯈꯣꯡ ꯁꯥꯖꯤꯡ ꯍꯥꯎꯧꯕ ꯂꯩꯗꯅ ꯈꯣꯡ ꯁꯖꯤꯡ ꯍꯧ ꯀꯁꯨ ꯐꯩ ꯍꯥꯏꯩꯕꯅ ꯆꯥꯕꯅ ꯐꯥꯒꯗꯣꯏꯔꯥ ꯑꯩꯗꯣ ꯍꯜꯂꯛꯄ ꯑꯗꯨꯗꯤ ꯑꯩꯁꯨ ꯕꯥꯔꯅꯤꯡ ꯂꯩꯥꯏꯔꯤꯛꯇꯤ ꯑꯗꯨꯃꯥꯏꯅ ꯂꯩꯕꯤꯀꯣ
ꯍꯣꯏ ꯍꯣꯏ
ꯇ꯭ꯔꯗꯤ ꯀꯥꯏꯗꯦꯕ ꯀꯝ ꯇꯧꯕꯅꯤꯗ
ꯎꯝ ꯎꯝ ꯌꯥꯔꯦ ꯑꯗꯨꯗꯤ
ꯍꯣꯏ ꯍꯣꯏ
ꯎꯝ
ꯅꯪ ꯊꯕꯛꯇꯧꯕ ꯂꯩꯔꯗꯤ ꯐꯖꯅ ꯇꯧꯔꯨꯔꯣ ꯑꯗꯣꯌꯗꯤ
ꯍꯣꯏ ꯇꯧꯒꯦ ꯇꯧꯔꯒ ꯉꯍꯥꯟꯇꯥ ꯂꯩꯔꯗꯤ ꯇꯧꯔꯁꯒꯦ ꯀꯣꯜꯒ
ꯑꯣ ꯍꯣꯏ ꯉꯥꯏꯍꯛ ꯂꯩꯔꯀꯣ
ꯀꯪ
ꯍꯣꯏ ꯑꯩꯈꯣꯏꯗꯤ ꯀꯣꯜ ꯇꯧꯔꯛꯑꯦ ꯅꯣꯏꯅ ꯀꯣꯜ ꯄꯤꯛ ꯇꯧꯖꯕꯤꯈꯤꯕꯅꯦ ꯇꯧꯔꯛꯄ ꯃꯇꯝꯗ
ꯅꯠꯇꯦ ꯑꯩꯗꯤ ꯄꯤꯛ ꯄꯤꯛꯛꯇꯧꯏ ꯫
ꯅꯪꯗꯤ ꯀꯣꯜꯄꯤꯛ ꯄꯥꯛ ꯇꯧꯗꯣꯏꯗꯨꯅ
ꯇꯧꯋꯦ ꯑꯩꯗꯤ
ꯇꯧꯗꯦ ꯅꯍꯥꯟꯁꯨ ꯑꯩ ꯀꯣꯜ ꯇꯧꯗꯧꯔꯒ ꯇꯨꯝꯅꯤꯡꯉꯦ ꯇꯨꯝꯔꯤꯌꯦ ꯍꯥꯏꯔꯤꯑꯦ ꯅꯪꯗꯤ ꯑꯩ ꯀꯔꯤ ꯍꯥꯏꯅꯤꯗꯨ ꯑꯣꯏꯗꯦ
ꯑꯗꯨꯗꯤ ꯂꯁ ꯇꯥꯝꯏ